ꯍꯜꯂꯣ ꯅꯥꯎꯕꯤ ꯇꯥꯕ꯭ꯔꯣ
ꯇꯥꯏꯌꯦ ꯇꯥꯏꯌꯦ ꯅꯪ ꯇꯥꯕ꯭ꯔꯣ
ꯇꯥꯏ ꯇꯥꯏ ꯀꯩꯗꯧꯔꯝꯃꯤꯅꯣꯅꯦ
ꯑꯥ ꯁꯤꯗ ꯀꯩꯅꯣ ꯌꯦꯉꯝꯕꯅꯦꯗ ꯀꯩꯅꯣꯝ ꯕꯅꯦ
ꯀꯩ ꯌꯦꯡꯉꯝꯃꯦꯕ
ꯀꯅꯣꯝ ꯄꯥꯔꯝꯕꯅꯤ ꯇꯣꯄꯤꯛ ꯃꯆꯥ ꯑꯃꯗ ꯎꯝ ꯎꯝ ꯑꯩ ꯑꯩ ꯃꯈꯣꯟꯆꯦ ꯍꯧ ꯍꯧꯅ ꯇꯥꯕ꯭ꯔꯣ ꯀꯃꯥꯏ ꯇꯧꯒꯦ
ꯀꯩꯝ ꯇꯧꯗꯦ ꯑꯗꯨꯝ ꯐꯖꯅ ꯁꯦꯡꯅ ꯑꯗꯨꯝ ꯇꯥꯏꯗ ꯑꯗꯨꯕꯨꯗꯤ ꯌꯥꯏ ꯑꯩꯕꯨꯗꯤ ꯀꯩꯅꯣ ꯇꯧꯔꯝꯕꯅꯦ ꯍꯥꯏꯎꯅꯦ ꯍꯥꯏꯎꯅꯦ
ꯑ꯭ꯔꯇꯦ ꯑꯩ ꯑꯦꯔ ꯑꯩ ꯑ꯭ꯦꯔꯄꯤꯁꯇꯣ ꯑꯃꯨꯃꯨꯛ
ꯅꯣ ꯑꯦ ꯑꯥ ꯑꯦ ꯑꯦ ꯏꯌꯔꯄꯤꯁ ꯍꯥꯞ ꯇꯝꯅꯗꯤ ꯐꯕꯅꯦ ꯑꯗꯨ ꯀꯩꯁꯨ ꯀꯥꯏꯗꯦ ꯑꯩ ꯇꯥꯗ ꯇꯥꯔꯒꯗꯤ ꯇꯥꯗꯦ ꯑꯗꯨꯝ ꯍꯥꯏꯔꯛꯀꯦ ꯑꯗꯨ
ꯍꯣ ꯍꯣꯏ ꯍꯥꯏꯔꯣ ꯍꯥꯏꯔꯣ
ꯌꯥꯏ ꯑꯩꯕꯨꯗꯤ ꯀꯩꯅꯣ ꯇꯧꯔꯝꯕꯅꯤꯗ ꯉꯍꯥꯛ ꯆꯥꯛ ꯆꯥ ꯂꯣ ꯆꯥꯛ ꯆꯥꯕ ꯑꯗꯤ ꯅꯨꯡꯊꯤꯟꯒꯤ ꯑꯣꯏꯅ ꯂꯟ ꯆꯥꯕ ꯗꯣ ꯅꯪ ꯈꯪꯉꯤꯗꯅ ꯑꯩꯈꯣꯏꯗꯤ ꯊꯦꯡꯉꯦ ꯑꯗꯣ ꯑꯗꯨꯏꯗꯨꯒꯤ ꯋꯥ ꯋꯥꯀꯤꯡ ꯈꯔ ꯆꯠꯂꯒ ꯑꯗꯨꯝ ꯀꯅꯥ ꯀꯅꯥꯗ ꯐꯣꯟ ꯇꯧꯁꯤꯒꯦ ꯑꯦ ꯏꯇꯥꯎꯕꯤꯗꯣ ꯋꯥꯔꯤ ꯁꯥꯟꯅꯗ ꯀꯨꯏꯔꯦꯅꯦꯅ ꯇꯧꯔꯒ ꯀꯣꯜ ꯇꯧꯔꯛꯄꯅꯦ ꯀꯃꯥꯏ ꯀꯃꯥꯏ ꯂꯩꯔꯤꯒꯦꯅꯦ ꯅꯪꯕꯣ
ꯍꯧꯖꯤꯛ ꯀꯥꯟ ꯑꯗꯨꯝ ꯂꯩꯔꯤ ꯑꯗꯨꯝ ꯌꯥꯅ ꯌ ꯌꯥꯅ ꯌꯥꯅꯕ ꯃꯈꯜ ꯃꯈꯜ
ꯌꯥꯅ ꯌꯥꯅꯕ ꯍꯥꯏꯁꯦ ꯑꯥ ꯌꯥꯅ ꯌꯥꯅꯕ ꯍꯥꯏꯁꯦ ꯅꯨꯡꯉꯥꯏ ꯂꯩ ꯍꯥꯏꯅꯤ ꯀꯩꯅꯣ ꯅꯠꯇ꯭ꯔꯥ ꯌꯥꯅ ꯌꯥꯅꯕ ꯂꯩ ꯍꯥꯏꯁꯦ ꯐꯖꯕꯤ ꯋꯥꯍꯩꯅꯦꯕ ꯅꯨꯡꯉꯥꯏꯅ ꯂꯩ ꯍꯥꯏꯕꯒꯤ ꯑꯣ ꯅꯠꯇꯦ ꯁꯣꯔꯤ ꯑꯇꯣꯞꯄ ꯋꯥꯅꯦ ꯍꯥꯏꯒꯗꯝꯅꯦ ꯎ ꯅꯣꯡ ꯆꯨꯁꯜꯂꯦ
ꯌꯥ ꯅꯣꯡ ꯆꯨꯔꯦ
ꯄꯨꯡꯉꯣ ꯅꯪ ꯀꯥꯏ ꯂꯩꯅꯣ ꯍꯧꯖꯤꯛ ꯏꯃꯨꯡ ꯏꯃꯨꯡ ꯂꯩꯔꯣ ꯃꯄꯥꯟ ꯂꯩꯔꯣ
ꯏꯃꯨꯡ ꯂꯩꯌꯦ ꯑꯩꯕꯨꯗꯤ
ꯏꯃꯨꯡꯗ ꯅꯣꯡ ꯆꯨꯔꯛꯑꯦ ꯅꯣꯡ ꯆꯨꯔꯦ
ꯅꯪ ꯃꯄꯥꯟ ꯂꯩꯕ꯭ꯔꯣ ꯅꯪꯒꯤꯗꯣ ꯇꯣꯞꯇꯥ
ꯃꯄꯥꯟ ꯃꯄꯥꯟ ꯂꯩꯅꯦ ꯀꯩꯅꯣꯗ ꯑꯗꯨꯝ ꯃꯊꯛꯇ ꯂꯩꯌꯦ ꯑꯩ ꯃꯄꯥꯟꯗ ꯆꯠꯄ ꯍꯩꯅꯕ ꯃꯤꯅꯦ ꯅꯣꯡꯖꯨ ꯆꯨꯔꯁꯨ ꯀꯩꯁꯨ ꯀꯥꯏꯗꯦ ꯑꯗꯨꯝ ꯈꯔ ꯆꯣꯠꯂꯁꯨ ꯆꯣꯠꯆꯁꯅꯣꯅ ꯁꯨꯝ ꯆꯠꯄꯗꯨꯅꯦ ꯀꯩꯀꯩ ꯃꯊꯦꯜ ꯇꯧꯔꯤꯕꯥ ꯍꯧꯖꯤꯛꯅ
ꯍꯧꯖꯤꯛꯁꯦ ꯃꯊꯦꯜꯖꯦ ꯑ ꯏꯔꯣꯝꯕ ꯑꯃꯒ ꯌꯦꯔꯨꯝ ꯑꯃ ꯉꯧꯕ ꯌꯥꯏ
ꯎ ꯌꯦꯔꯨꯝ ꯑꯃ ꯉꯧꯕ ꯑꯗꯨꯒ ꯀꯩꯗꯧꯔꯕꯥ ꯀꯩꯗꯧꯔꯕꯥ
ꯑꯩ ꯏꯔꯣꯝꯕꯗꯣ ꯉꯔꯥꯡ ꯏꯔꯣꯝꯕꯗꯣ ꯀꯌꯥ ꯈꯨꯂꯣꯏꯗꯕ ꯍꯥꯏꯒꯗ꯭ꯔꯥ ꯆꯥꯕꯗ ꯀꯌꯥ ꯍꯩꯇꯕ ꯍꯥꯏꯒꯗ꯭ꯔꯥ
ꯆꯥꯕꯗ ꯍꯩꯇꯕ ꯅꯪ ꯅꯪꯅ ꯂꯣꯜꯂꯤꯔꯥꯕ
ꯑ ꯂꯣꯟꯗꯦꯗ ꯕꯥꯕꯥꯅ ꯂꯣꯟꯕꯅꯤ
ꯑꯣ ꯑꯩꯅ ꯈꯜꯂꯤꯁꯤꯅ ꯅꯪꯅ ꯅꯪꯅ ꯂꯣꯜꯂꯒ ꯅꯪꯅ ꯆꯥ ꯌꯥꯗꯦ ꯍꯥꯏꯇꯥꯥꯔꯒꯗꯤ ꯀꯔꯤꯅꯣ ꯁꯤꯅꯦꯕ ꯅꯍꯥꯟꯈꯩ ꯅꯪꯅ ꯑꯗꯨꯃꯥꯏꯅ ꯇꯧ ꯇꯥꯔꯗꯤ ꯁꯦꯝꯗꯣꯛꯎ ꯌꯥꯗ꯭ꯔꯥ ꯍꯥꯏꯒꯦ ꯇꯧꯕ ꯑꯩꯅ ꯅꯠꯇ꯭ꯔꯣ ꯐꯔꯛ ꯇꯥꯗ꯭ꯔꯣ ꯏꯁꯥꯅꯁꯨ ꯂꯣꯜꯂꯦ ꯏꯁꯥꯅꯁꯨ ꯆꯥ ꯌꯥꯗꯦꯅ ꯇꯧꯔꯒ ꯅꯨꯡꯇꯤꯒꯤ ꯑꯗꯨꯝ ꯇꯧꯁꯜꯂꯛꯑꯗꯤ ꯀꯩꯅꯣꯝ ꯂꯣꯏꯔꯦꯅ ꯑꯗꯥꯏꯅꯒ ꯇꯩ ꯂꯩꯔꯝꯃꯗꯤ ꯁꯤꯅꯤꯗ
ꯑꯗꯨꯕꯨꯗꯤ ꯆꯨꯝꯕ
ꯑꯩ ꯉꯁꯤꯁꯦ ꯀꯩ ꯆꯥꯁꯤꯒꯦꯅ ꯈꯜꯂꯤꯅꯦ ꯇꯧꯔꯤꯁꯦ ꯏꯟꯁꯥꯡꯁꯦ ꯍꯣꯏ ꯇꯧꯔꯤꯁꯦ ꯁꯥꯒꯨꯝꯕ ꯑꯃ ꯆꯥꯔꯗꯤ ꯅꯨꯡꯉꯥꯏꯗꯧꯕ ꯌꯦꯔꯨꯝꯗꯨꯁꯨ ꯂꯣꯏꯊꯣꯛꯈ꯭ꯔꯦ ꯗꯨꯀꯥꯟꯗꯁꯨ ꯑꯃꯨꯛ ꯐꯪꯗ꯭ꯔꯦꯅ ꯇꯧꯔꯒ ꯌꯦꯔꯨꯝꯗꯨꯁꯨ ꯑꯃꯨꯛ ꯆꯥꯗ꯭ꯔꯦ ꯑꯗꯨꯒꯤ ꯍꯥꯏꯔꯛꯏꯁꯦ ꯏꯁꯥꯗꯨꯁꯨ ꯈꯔ ꯊꯥꯛꯀꯦꯅ ꯇꯧꯕ ꯑꯩꯅ ꯄ꯭ꯔꯣꯇꯤꯟꯒꯨꯝꯕ ꯄ꯭ꯔꯣꯇꯤꯟꯕꯨꯗꯤ ꯁꯤꯖꯤꯟꯅꯗꯦꯅ ꯑꯗꯨ ꯑꯣꯏꯇꯥꯔꯒꯁꯨ ꯄ꯭ꯔꯣꯇꯤꯟ ꯈꯔ ꯐꯪꯅꯕ ꯃꯤ ꯌꯦꯔꯨꯝꯗꯣ ꯈꯔ ꯈꯔꯒ ꯆꯥꯕ ꯄꯣꯠꯇꯣ ꯑꯃꯨꯛ ꯂꯣꯏꯊꯣꯛꯈꯤ ꯇꯥꯔꯒꯗꯤ ꯃꯥꯅꯦ ꯑꯗꯨꯅꯦ ꯍꯥꯏꯁꯦ
ꯒꯨꯗ ꯁꯣꯔꯁꯦꯁ ꯄ꯭ꯔꯣꯇꯤꯟ ꯌꯥꯝ ꯐꯕ ꯁꯣꯔꯁꯅꯦ ꯍꯥꯏꯇꯥꯔꯦ ꯄ꯭ꯔꯣꯇꯤꯟꯒꯤ
ꯑꯥ ꯃꯥꯅꯤꯅꯦ ꯑꯗꯨꯕꯨꯗꯤ ꯑꯗꯨ ꯍꯥꯏꯔꯒꯅꯦ ꯑꯩ ꯀꯩꯅꯣꯝ ꯍꯪꯒꯦ ꯅꯪ ꯑꯧ ꯑꯣ ꯅꯪ ꯍꯨꯏꯒꯨꯝꯕ ꯀꯩꯅꯣ ꯇꯧꯋꯤꯗꯅ ꯁꯨꯝ
ꯑꯥꯎ ꯑꯥꯎ ꯇꯧꯋꯦ ꯇꯧꯋꯦ ꯇꯧꯋꯦ ꯇꯧꯋꯦ ꯑ ꯍꯁꯀꯤ ꯖꯦ ꯗꯤꯞ ꯄ꯭ꯔꯤꯠ ꯇꯧꯋꯦ ꯍꯁꯀꯤꯒꯤ ꯃꯥꯒꯤ ꯀꯩ ꯍꯥꯏꯅꯤ ꯃꯥꯒꯤ ꯑ ꯃꯇꯨꯗꯁꯨ ꯃꯤꯠꯇꯁꯨ ꯗꯤꯄꯦꯟ ꯇꯧꯋꯦ ꯍꯁꯀꯤ ꯑꯁꯤꯗ ꯂꯩ ꯍꯁꯀꯤ ꯃꯆꯥ ꯃꯆꯥ ꯃꯆꯥ ꯂꯩ ꯊꯁꯀꯤ ꯁ꯭ꯇꯦꯟꯗꯔꯠ ꯂꯩ ꯍꯁꯀꯤꯗ
ꯑꯣ ꯑꯣ ꯑꯣ ꯑꯗꯨ ꯇꯥꯔꯒꯗꯤ ꯑ ꯁ ꯂꯨꯛꯁ ꯃꯦꯠ ꯌꯥꯔꯅꯤꯅꯦ ꯅꯪ ꯇꯧꯁꯤꯗꯤ ꯑꯗꯨꯗꯤ ꯅꯠꯇ꯭ꯔꯥ ꯂꯨꯛꯁꯁ꯭ꯋꯦꯇꯔꯅꯦꯕ ꯂꯨꯛꯁ ꯑꯗꯨꯅꯦꯕ ꯅꯪ ꯑꯗꯨ ꯑꯥ ꯀꯩꯅꯣꯗꯤ ꯀꯌꯥꯗꯒꯤꯒ ꯍꯧꯒꯦ ꯁꯨꯝ
ꯑꯥ ꯑꯦꯕꯔꯦꯁꯇꯥ
ꯇꯔꯥꯏ ꯃꯊꯛ
ꯑꯁ ꯐꯣꯔꯇꯤꯟ ꯁꯤꯛ ꯑꯛ ꯇꯦꯟ ꯇꯦꯟ ꯄ꯭ꯂꯁꯅꯦ ꯑꯥ ꯑꯥ ꯂꯤꯁꯤꯡ ꯇꯔꯥ ꯃꯊꯛ ꯐꯤꯐꯇꯤꯟ ꯌꯧꯕ ꯌꯥꯎꯋꯦ ꯍꯟꯗꯛ ꯍꯧꯖꯤꯛꯀꯥꯟ ꯑꯩꯅ ꯐꯪꯇꯥꯔꯒꯗꯤ ꯐꯤꯐꯇꯤꯟꯗꯨꯋꯥꯏꯗ ꯑꯗꯨꯝ ꯌꯣꯜꯂꯦ
ꯑꯣ ꯑꯗꯨꯃꯥꯏꯅ ꯌꯥꯕꯖꯥꯠꯅꯦ ꯑꯗꯨꯁꯨ ꯑꯗꯨꯝ ꯃꯆꯤꯟꯖꯥꯛꯀꯤꯗꯤ ꯀꯃꯥꯏ ꯇꯧꯋꯤ ꯇꯥꯕ꯭ꯔꯣ ꯇꯥꯕ꯭ꯔꯣ
ꯇꯨꯔꯛꯇ꯭ꯔꯤꯖꯥꯠꯔꯥ
ꯑꯣ ꯇꯥꯕ꯭ꯔꯣ ꯇꯥꯕ꯭ꯔꯣ ꯑꯣꯀꯦ ꯑꯩꯅ ꯍꯪꯉꯝꯃꯤꯁꯦ ꯃꯆꯤꯟꯖꯥꯛꯀꯤꯒꯗꯤ ꯅꯪ ꯀꯃꯥꯏꯅ ꯇꯧꯒꯦ ꯌꯣꯟꯕꯩꯕꯨꯗꯤ ꯌꯣꯜꯂꯝꯅꯤꯕꯀꯣ ꯑꯗꯨꯏ ꯇꯥꯔꯒꯁꯨꯨ
ꯑ
ꯅꯪ ꯃꯌꯥꯝ ꯀꯩꯅꯣ ꯇꯧꯔꯤꯗꯣ ꯚꯥꯏ ꯅꯪ ꯑꯣ ꯀꯩ ꯌꯥꯔꯦ ꯌꯥꯔꯦ ꯇꯥꯔꯦ ꯇꯥꯔꯦ
ꯃꯆꯤꯟꯖꯥꯛꯁꯦ ꯀꯩꯅꯣ ꯇꯧꯋꯦ ꯌꯦꯟ ꯑꯗꯨꯝ ꯐꯨꯠꯂ ꯄꯤꯖꯔꯦ
ꯌꯦꯟꯗꯣ ꯎꯍ ꯃꯣꯏ ꯃꯌꯥꯝꯗꯨꯒꯤ
ꯅꯠꯇꯦꯍꯦ ꯑꯃꯇꯪꯅꯤ ꯂꯩꯔꯤꯁꯦ
ꯑꯣ ꯑꯃꯇꯪ ꯑ ꯑꯩꯅ ꯍꯥꯏꯅ ꯅꯪꯗꯦ ꯑꯩꯅ ꯍꯟꯗꯡ ꯕ꯭ꯔꯤꯗꯤꯡ ꯇꯧꯕꯒꯤ ꯅꯪ ꯃꯆꯥ ꯃꯌꯥꯝꯁꯨ ꯂꯩꯔꯤꯗꯨꯅꯤꯗꯅ ꯑꯃꯇꯪꯗꯤ ꯑꯃꯇꯪ ꯑꯣꯏ ꯍꯣꯏ ꯍꯧꯖꯤꯛꯄꯨꯗꯤ ꯑꯃꯇꯪ ꯂꯩ ꯍꯥꯏꯔꯁꯦꯕꯀꯣ ꯑꯗꯣ ꯅꯪꯅ ꯑꯥ ꯕ꯭ꯔꯤꯗꯤꯡꯒꯨꯝꯕ ꯇꯧꯍꯟꯕꯒꯤ ꯈꯣꯠꯄꯒꯤ ꯇꯧꯔꯀꯥꯟꯗ ꯃꯆꯥꯗꯨꯣ ꯃꯌꯥꯝꯗꯤ ꯄꯣꯛꯂꯛꯏꯅꯤꯗꯅ ꯍꯥꯏꯗꯤ ꯑꯇꯣꯞꯄ ꯃꯤꯅ ꯄꯥꯝꯃꯤꯅ ꯂꯧꯗ꯭ꯔꯤꯀꯥꯟꯗ ꯑꯗꯨ ꯂꯧꯗ꯭ꯔꯤ ꯀꯥꯟꯗꯗꯤ ꯄꯣꯠꯇꯣ ꯅꯪ ꯀꯩꯅꯣ ꯇꯧꯔꯤꯅꯦꯕ ꯍꯥꯏꯗꯤ ꯃꯥ ꯆꯤꯟꯖꯥꯛꯇꯤ ꯄꯤꯖꯗ ꯌꯥꯔꯣꯏꯅ ꯅꯪ ꯀꯩꯅꯣꯝꯗꯤ ꯅꯠꯇ꯭ꯔꯣ ꯃꯆꯥꯁꯤꯡꯗꯨꯒꯤꯁꯨ ꯑꯗꯨꯅꯦ ꯑꯗꯨꯅꯦ ꯍꯥꯏꯖꯦ ꯀꯝꯄꯜꯁꯔꯤꯗꯣ ꯑꯗꯨꯗꯗꯤ ꯀꯩꯀꯩ ꯄꯤꯖꯒꯦ ꯁꯤꯅꯤꯗ ꯍꯥꯏꯗꯤ ꯆꯨꯝꯅꯒꯤ ꯀꯩꯅꯣ ꯑꯣꯏꯕ꯭ꯔꯥ ꯅꯠꯇ꯭ꯔꯒꯅ ꯅꯪ ꯃꯥꯒꯤ ꯃꯄꯤ ꯒꯤ ꯀꯩꯅꯣꯗꯣ ꯃꯈꯣꯝꯗꯣ ꯑꯗꯨꯝ ꯊꯛꯑꯒ ꯌꯥꯕ꯭ꯔꯕ
ꯍꯥꯏꯗꯤ ꯀꯦꯁꯔ ꯑꯩꯒꯤꯗꯨꯗꯤ ꯂꯥꯛꯑꯕꯅꯦꯕꯀꯣ ꯑꯩꯗꯣ ꯂꯥꯕꯅꯤꯅ ꯑꯩꯗꯣ ꯂꯥꯕꯅꯤꯅ ꯀꯔꯤ ꯍꯥꯏꯅꯤ ꯍꯣꯏ ꯑꯗꯨꯅꯦ ꯍꯧꯖꯤꯛ ꯑꯩꯗꯣ ꯂꯥꯛꯑꯕꯅꯤꯅ ꯅꯣꯏꯗꯒꯤ ꯂꯧꯔꯨꯔꯅꯤ ꯑꯣꯛ ꯃꯆꯥꯗꯣ ꯃꯆꯥꯗꯣ ꯂꯧꯔꯨꯔꯅꯤ ꯃꯆꯥꯗꯣ ꯑꯩꯈꯣꯅ ꯐꯪꯂꯅꯤ ꯃꯆꯥꯗꯣ ꯑꯦꯔꯥꯎꯟ ꯇꯨ ꯃꯟꯁ ꯇꯨ ꯃꯟꯁ ꯂꯩꯔꯀꯥꯟ ꯂꯧꯗꯣꯏꯅꯦꯕ ꯅꯠꯇꯗꯤ ꯀꯩ ꯍꯥꯏꯇꯥꯔꯦ ꯃꯣꯏꯁꯨ ꯃꯃꯥꯒꯤ ꯗꯔꯀꯥꯔꯂꯩꯕꯅꯤꯅ
ꯑꯥ ꯚꯥꯏ ꯅꯪ ꯃꯥꯏꯀ꯭ꯔꯣꯐꯣꯟꯗ ꯈꯤꯇꯪ ꯆꯪꯁꯤꯜꯂꯒ ꯉꯥꯡꯉꯨꯅꯦ
ꯃꯥꯀꯐꯣꯟ ꯁꯤ ꯂꯩꯔꯦ ꯃꯥꯏꯀꯐꯣꯟꯗꯣ ꯈꯥꯔ ꯍꯦꯟꯅ ꯇꯥꯕ꯭ꯔ
ꯈꯔ ꯍꯦꯟꯅ ꯑꯥ ꯈꯔ ꯍꯦꯟꯅꯁꯨ ꯇꯥꯏ ꯑꯗꯨꯝ ꯌꯥꯝ ꯀꯥ ꯍꯦꯟꯅ ꯑꯗꯨꯝ ꯈꯤꯇꯪ ꯇꯞꯅ ꯉꯥꯡꯉꯁꯨ ꯀꯩꯁꯨ ꯀꯥꯏꯗꯦ
ꯑꯣꯀꯦ ꯑꯣꯀꯦ ꯍꯥꯏꯗꯤ ꯑ ꯃꯆꯥꯗꯣ ꯊꯥ ꯑꯅꯤꯃꯨꯛ ꯂꯩꯔ ꯂꯧꯗꯧꯅꯦꯕ
ꯎꯝ
ꯑꯗꯨꯒ ꯍꯣꯏ ꯑꯗꯨ ꯃꯇꯨꯡꯗ ꯑꯩꯈꯣꯏ ꯐꯉꯛꯇꯅꯦꯕ ꯍꯥꯏꯗꯤ ꯑꯩꯅ ꯑꯩꯒꯤ ꯑꯁꯤꯒꯤ ꯄꯥꯕꯗꯣ ꯀꯩꯅꯣ ꯇꯧꯔꯨꯕꯒꯤ ꯑꯋꯥꯏꯔꯨꯕꯒꯤ
ꯑꯝ ꯎꯝ
ꯊꯥ ꯑꯅꯤ ꯍꯜꯂꯛꯄꯅꯦꯕ ꯍꯜꯂꯛꯄꯀꯥꯟꯗ ꯃꯥꯗꯣ ꯑꯗꯨ ꯑꯣꯏꯇꯥꯔꯒꯗꯤ ꯃꯃꯥꯒꯤ ꯃꯃꯥꯗ ꯗꯤꯄꯦꯟ ꯇꯧꯗ꯭ꯔꯦꯗꯅ ꯆꯥꯛ ꯆꯥꯕ ꯌꯥꯔꯦꯗꯅ
ꯑꯥ ꯑꯥ
ꯑꯗꯨ ꯆꯥꯛ ꯆꯥꯕ ꯌꯥꯅꯤꯅ ꯑꯩꯈꯣꯏꯅ ꯆꯥꯛ ꯅꯠꯇ꯭ꯔꯒ ꯁꯦꯟ ꯄꯤꯖꯔꯦ ꯁꯄ꯭ꯂꯤꯃꯦꯟ ꯍꯥꯏꯗꯤ ꯃꯣꯏ ꯗꯨꯀꯥꯟꯗ ꯐꯪꯕ ꯑꯗꯨꯝ ꯑꯉꯥꯡꯑꯣꯏꯔꯤꯀꯥꯟꯒꯤꯗꯤ ꯁꯞꯄꯔꯤꯃꯦꯟ ꯑ ꯑꯐꯕ ꯄꯤꯖ ꯍꯧ ꯇꯥꯔꯗꯤ ꯖꯁ ꯂꯥꯏꯛ ꯑꯩꯈꯣꯏ ꯍꯣꯂꯤꯇꯤꯛꯁ ꯄꯤꯖꯕ ꯂꯩꯗꯅ ꯑꯉꯥꯡꯗ ꯑꯥꯏ ꯃꯥꯏ ꯈꯥꯔ ꯇꯥ ꯁꯦꯄ꯭ꯂꯤꯃꯦꯟ ꯄꯤꯖꯕꯁꯨ ꯌꯥꯔꯦ ꯆꯥꯛ ꯄꯤꯖꯔꯁꯨ ꯆꯠꯂ ꯄꯤꯖꯔꯣ ꯑꯣꯛ ꯑ ꯊꯨꯝ ꯊꯥꯛ ꯌꯥꯎꯗꯕꯤ ꯃꯣꯔꯣꯛ ꯌꯥꯎꯗꯕꯤ ꯑꯦꯅꯤ ꯀꯥꯏꯟ ꯑꯣꯐ ꯏꯁꯄꯥꯏꯁꯤꯁ ꯌꯥꯎꯗꯕꯤ ꯄꯤꯖꯕꯤꯔꯣ ꯑꯗꯨ ꯃꯇꯨꯡꯗ ꯈꯔ ꯂꯩꯔꯦ ꯈꯔ ꯆꯥꯎꯋꯦ ꯍꯥꯏꯔ ꯀꯥꯟꯗ ꯑꯃꯨꯛ ꯄꯤꯖꯅꯤꯡꯕ ꯄꯤꯖꯕ ꯌꯥꯔꯦ
ꯑꯣ ꯑꯗꯨꯃꯥꯏꯅꯅꯦꯕ ꯅꯠꯇ꯭ꯔꯥ ꯃꯤꯗꯨ ꯃꯤꯗꯨꯅ ꯃꯤꯗꯨꯅ ꯂꯧꯗ ꯇꯥꯔꯒꯗꯤ ꯁꯤꯅꯦꯕ ꯅꯪ ꯆꯥꯎꯔꯛꯄ ꯍꯥꯏꯁꯦ ꯄꯤꯏꯉꯩꯗ ꯑꯗꯨꯝ ꯂꯧ ꯂꯥꯛꯑꯅꯤꯅ ꯃꯤ ꯂꯧꯒꯦ ꯍꯥꯏꯇꯥꯥꯔꯒꯗꯤ
ꯑꯥ ꯌꯥꯏ ꯌꯥꯔ ꯑꯗꯨꯝ ꯊ꯭ꯔꯤ ꯇꯨ ꯐꯣꯔ ꯃꯟꯁ ꯑꯗꯨꯝ ꯂꯧ ꯑꯗꯨꯝ ꯄꯨꯈꯤꯅꯤꯅ ꯃꯤꯅ ꯄꯥꯝꯕ ꯌꯥꯎꯔꯗꯤ ꯑꯗꯨꯕꯨ ꯗꯤꯃꯥꯟ ꯗꯤꯃꯥꯟꯗꯤ ꯂꯩꯗ ꯑꯗꯨꯝ ꯑꯩ ꯃꯇꯝ ꯈꯔ ꯑꯩꯈꯣꯏ ꯊꯃ ꯇꯨ ꯃꯟꯁ ꯊꯝꯃꯅꯤ ꯈꯔ ꯆꯥꯎꯍꯜꯂꯅꯤ ꯑꯗꯨꯀꯥꯟꯗ ꯑꯃꯨꯛ ꯑꯩꯈꯣꯏꯅ ꯑꯃꯨꯛ ꯄꯤꯗꯣꯏꯅꯦꯕ
ꯑꯗꯨ ꯀꯩꯅꯣ ꯇꯧꯕꯗꯤ ꯌꯥꯎꯗ꯭ꯔꯣ ꯍꯥꯏꯗꯤ ꯄꯤꯊꯣꯛꯅꯤꯡꯗꯕꯒ ꯌꯥꯎꯔꯛꯄ꯭ꯔꯣ ꯅꯪ ꯇꯨ ꯃꯟꯁ ꯍꯥꯏꯖꯦ ꯑꯗꯨꯝ ꯑꯦꯇꯦꯁꯃꯦꯟꯗꯤ ꯂꯩꯔꯛꯀꯅꯤꯗꯅ
ꯑꯧ ꯑꯦꯇꯁꯃꯦꯟꯖꯨ ꯂꯩꯔꯛꯀꯅꯤ ꯑꯗꯣ ꯄꯤꯕꯖꯨ ꯌꯥꯎꯋꯤ ꯑꯗꯨ ꯑꯌꯥꯝꯕꯅ ꯑꯗꯨꯖꯨ ꯄꯤ ꯇꯥꯕꯅꯤ ꯍꯥꯏꯗꯤ ꯗꯤ ꯑꯈꯣꯏꯅ ꯑꯝ ꯍꯨꯏ ꯑꯃ ꯂꯣꯏꯔꯕꯅꯤꯅ ꯃꯦꯟꯇꯦꯅꯦꯟꯁꯇꯣ ꯑꯅꯤꯃꯛ ꯀꯃꯥꯏꯅ ꯂꯣꯏꯕꯅꯤ ꯑꯃꯇꯪ ꯑꯃꯇꯪꯅ ꯑꯃꯇꯪ ꯑꯗꯨꯝ ꯐꯤꯛꯁꯅꯦ ꯍꯥꯏꯇꯥꯔꯦ ꯑꯅꯤꯁꯨꯕ ꯑꯣꯏꯇꯔꯒꯗꯤ ꯑꯈꯣꯏꯗꯁꯨ ꯑꯦꯐꯦꯛꯇꯤꯞ ꯑꯣꯏꯔꯅꯤ ꯍꯥꯏꯇꯥꯔꯦ
ꯎꯝ ꯎꯝ
ꯑꯗꯨꯒꯤ ꯑꯃꯅ ꯏꯅꯞ ꯑꯣꯏꯍꯜꯂꯦ ꯑꯗꯨꯒ ꯏꯐ ꯑꯈꯣꯏꯒꯤ ꯍꯨꯏꯗꯣ ꯍꯜꯅꯨꯔꯦ ꯍꯥꯏꯇꯔꯦ ꯑꯈꯣꯏ ꯍꯟꯅꯨꯔꯦ ꯂꯥꯏꯛ ꯐꯤꯐꯇꯤꯟ ꯑꯥ ꯇꯦꯟ ꯄ꯭ꯂꯁ ꯑꯣꯏꯔꯦ ꯃꯥꯏ ꯆꯍꯤꯗꯣ ꯑꯗꯨ ꯀꯥꯟꯗ ꯑꯅꯧꯕ ꯄꯝꯃꯦ ꯍꯥꯏꯗꯤ ꯑꯅꯧꯕꯗ ꯗ꯭ꯔꯀꯥꯔ ꯂꯩꯔꯅꯤꯗꯅ ꯑꯗꯨ ꯀꯥꯟꯗꯗꯤ ꯑꯈꯣꯏꯅ ꯄꯥꯝꯖꯕ ꯍꯨꯏ ꯃꯆꯥꯗꯣ ꯊꯝꯍꯧꯔꯒ ꯑꯣꯏꯍꯧꯕ ꯌꯥꯔꯦ
ꯑꯣ ꯑꯗꯨꯃꯥꯏꯅ ꯑꯃꯨꯛ ꯇꯧꯕ ꯑꯣ ꯑꯣ ꯑꯗꯨꯃꯥꯏꯅ ꯑꯃꯨꯛ ꯇꯧꯕꯩ ꯋꯥꯅꯤꯅꯦ ꯔꯤꯄ꯭ꯂꯦꯁꯃꯦꯟꯒꯤ ꯇꯥꯏꯞꯇ ꯑꯗꯨꯗꯤ
ꯁꯥꯔꯀꯜ ꯂꯣꯏꯕ ꯅꯥꯏꯗ꯭ꯔꯦꯕ ꯑꯗꯨꯏꯗꯤ ꯁꯔꯀꯜ ꯍꯥꯏꯕ ꯁꯔꯀꯜ ꯍꯥꯏꯒꯦ
ꯁꯥꯏꯀꯜꯗꯣ ꯁꯥꯏꯀꯜꯗꯣ ꯁꯥꯏꯀꯜ ꯑꯣꯏꯅ ꯂꯨꯞ ꯑꯣꯏꯅ ꯆꯦꯟꯕꯩ ꯇꯥꯏꯞꯇ
ꯑꯥꯎ ꯁꯔꯀꯜ ꯍꯥꯏꯗꯣꯛꯈ꯭ꯔꯦꯅꯦ ꯁꯔꯀꯜ ꯍꯥꯏꯒꯗ꯭ꯔꯅꯦ
ꯁꯥꯏ ꯁꯥꯏ ꯁꯥꯏꯀꯜ ꯅꯤ ꯀꯩꯅꯣ ꯅꯪꯁꯨ ꯂꯨꯞ ꯑꯣꯏꯅ ꯆꯦꯟ ꯇꯥꯔꯒꯗꯤ ꯁꯥꯏꯀꯜ ꯅꯠꯇ꯭ꯔꯅꯦ ꯑꯣꯏꯅꯤꯡꯕꯃ ꯑꯣꯏꯖꯔꯁꯅꯨ ꯀꯔꯝꯕꯅ ꯆꯨꯝꯕꯗꯧ ꯃꯥꯟꯒꯦꯗꯣ ꯁꯔꯀꯜ ꯅꯠꯇ꯭ꯔꯒ ꯁꯥꯏꯀꯜꯖꯦ ꯁꯥꯏꯀꯜ ꯍꯥꯏꯗ꯭ꯔꯣ ꯂꯥꯏꯐ ꯁꯥꯏꯀꯜ ꯍꯥꯏꯕ꯭ꯔ ꯅꯪ ꯅꯪ ꯈꯜꯂꯨꯅꯦ ꯑꯈꯣꯏꯅꯒ ꯊꯥꯏꯅ ꯇꯝꯃꯛꯄꯗꯒ ꯂꯥꯏꯐ ꯁꯥꯏꯀꯜ ꯍꯥꯏꯔꯛꯄ꯭ꯔꯥ ꯂꯥꯏꯐ ꯁꯔꯀꯜ ꯍꯥꯏꯔꯛꯄ꯭ꯔ ꯊꯥꯏꯅ ꯇꯃꯛꯄꯗ ꯑꯗꯨꯅꯤꯀꯩꯅꯣ ꯂꯥꯏꯐ ꯁꯥꯏꯀꯜꯑꯅ ꯂꯥꯏꯐ ꯁꯥꯏ ꯀꯜ ꯍꯥꯏꯕꯅꯤꯅ ꯁꯥꯏꯀꯜ ꯑꯣꯏꯇꯝꯅꯦ ꯈꯣꯏ ꯁꯥꯏꯀꯜ ꯊꯧꯕꯗꯧꯅ ꯒꯨꯔꯨ ꯒꯨꯔꯨ ꯒꯨꯔꯨ
ꯃꯥꯅꯤ
ꯅꯪ ꯍꯧꯖꯤꯛꯀꯥꯟ ꯀꯦꯅꯣ ꯌꯦꯡꯗ꯭ꯔꯣ ꯃꯌꯥꯝꯗꯤ ꯐꯤꯐꯥ ꯐꯤꯐꯥꯅ ꯇꯧꯅꯔꯤ
ꯑꯗꯨꯗꯣ ꯑꯩꯗꯤ ꯁꯄꯣꯔꯠ ꯌꯦꯡꯉꯦ ꯑꯌꯨꯛ ꯑꯌꯨꯛꯇ ꯃꯤꯅꯤꯠ ꯇꯔꯥꯗꯣ ꯌꯥꯝ ꯌꯥꯝ ꯀꯟꯅ ꯌꯦꯡꯗꯦ
ꯑꯗꯨꯅ ꯇꯥꯛꯄꯗꯤ ꯑꯗꯨꯅ ꯇꯥꯛꯄꯗꯤ ꯅꯪ ꯅꯪ ꯑꯃ ꯌꯥꯎꯗ꯭ꯔꯦꯕꯀꯣ ꯇꯨꯝ ꯃꯌꯥꯝꯅ ꯇꯨꯝꯕꯒꯤ ꯁꯦꯀ꯭ꯔꯤꯐꯥꯏꯁ ꯇꯧꯅꯔꯛꯏ ꯃꯌꯥꯝꯖꯦ
ꯑꯥ ꯍꯣꯏ ꯍꯣꯏ ꯍꯣꯏ
ꯎꯝ ꯎꯝ ꯑꯩꯖꯨ ꯌꯦꯡꯕꯨꯗꯤ ꯌꯦꯡꯗꯦꯗ ꯌꯦꯡꯗꯦꯗ ꯑꯩꯖꯨ ꯑꯗꯨꯒꯨꯝꯕ ꯁꯣꯔꯠꯁꯀꯨꯝꯕ ꯑꯗꯨꯃꯥꯏꯅ ꯑꯣ
ꯍꯣꯏ ꯍꯣꯏ ꯑꯗꯣꯏꯖꯨ ꯉꯥꯟꯅ ꯇꯨꯝꯃꯝꯗꯣꯏ ꯃꯥꯟꯗꯦꯗ ꯄꯣꯗꯤ
ꯑꯩꯔꯣ ꯇꯨꯝꯗꯦꯗ ꯑꯗꯨꯕꯨꯗꯤ ꯄꯨꯡ ꯑꯅꯤ ꯑꯍꯨꯝ ꯇꯥꯏ ꯑꯗꯨꯝ ꯀꯩꯅꯣꯗꯨꯅꯦ ꯑꯗꯩ ꯀꯩꯅꯣ ꯇꯧꯕꯁꯨ ꯌꯥꯎꯋꯤ ꯑꯗꯨꯝ ꯐꯨꯠ ꯐꯨꯠ ꯑꯣꯗꯔ ꯇꯧꯕꯖꯨ ꯑꯗꯨꯝ ꯌꯥꯎꯋꯦ ꯀꯩꯅꯣ ꯊꯦꯡꯉꯛꯑꯀꯥꯟꯗꯒ ꯑꯗꯨꯝ ꯅꯨꯡꯗꯥꯡꯗꯣ
ꯑꯣ ꯑꯍꯤꯡꯗꯒ ꯀꯩꯀꯩ ꯑꯣ ꯀꯩꯀꯩ ꯁꯥꯔꯚꯤꯁ ꯌꯥꯒꯦ ꯑꯍꯤꯡꯗ
ꯌꯥꯕꯅꯦ ꯑꯗꯨꯝ ꯃꯣꯏ ꯑꯇꯣꯞꯄ ꯑꯥ ꯌꯥꯕꯅꯦ ꯍꯥꯏꯗꯤ ꯌꯥꯕ ꯍꯥꯏꯖꯦ ꯏꯁꯄꯦꯁꯤꯐꯤꯛ ꯑꯣꯏꯅ ꯀꯃꯣꯏ ꯈꯔꯗꯪ ꯂꯩꯕꯀꯣ ꯃꯣꯏ ꯔꯦꯁꯇꯨꯔꯦꯟ ꯃꯃꯤꯡ ꯑꯃ ꯃꯃꯤꯡ ꯈꯔ ꯂꯩꯌꯦꯕꯀꯣ ꯑꯗꯨꯃꯥꯏꯅ ꯇꯧꯔꯒ ꯑꯗꯨ ꯈꯥ ꯇꯅꯦ ꯌꯥꯔꯤꯕꯕꯨ ꯃꯣꯏꯅ ꯇꯧꯔꯤꯁꯤꯅ ꯀꯃꯥꯏꯅ ꯇꯧꯒꯦꯗ ꯃꯣꯏ ꯃꯤꯠ ꯅꯥꯏꯠꯇ ꯈꯇꯪ ꯇꯧꯕ ꯍꯥꯏ ꯍꯥꯏꯇꯔꯦ ꯅꯥꯏꯟꯒꯨꯝ ꯅꯥꯏꯟꯗꯒꯤꯅ ꯇꯨ ꯑꯦ ꯑꯦꯝꯗꯣ ꯅꯥꯏꯟ ꯄꯤ ꯑꯦꯝꯗꯒꯤꯅ ꯇꯨ ꯄꯤ ꯑꯦꯝꯗꯣ ꯑꯗꯨꯒꯨꯝꯕ ꯕꯛ ꯇꯧꯋꯦꯕ ꯑꯗꯩꯗꯤ ꯍꯥꯎꯗꯤ ꯍꯥꯎꯕꯅꯦ ꯑꯗꯨꯒ ꯌꯥꯎꯕꯅꯦ ꯃꯣꯏ ꯆꯤꯛꯀꯟꯒꯗꯨ ꯑꯗꯨꯝ ꯐꯖꯅ ꯇꯧꯔꯛꯑꯦꯕ ꯑꯗꯩ ꯗꯤꯂꯤꯚꯔꯤ ꯆꯥꯔꯖꯇꯨꯅꯒ ꯁꯤꯛꯁꯇꯤ ꯑꯗꯨꯃꯥꯏꯅ ꯑꯣꯏꯔ ꯑꯗꯨꯈꯛ ꯑꯣꯏꯔꯒ ꯇꯧꯕꯒꯨꯝ ꯇꯧꯅꯤ ꯑꯗꯨꯝ ꯐꯖꯅ ꯁꯥꯔꯚꯤꯁꯀꯗꯤ ꯑꯗꯨꯝ ꯅꯨꯡꯉꯥꯏꯕꯅꯦ- ꯅꯨꯡꯉꯥꯏꯖꯥꯠꯅꯤꯗ ꯑꯗꯨ ꯐꯨꯠꯕꯣꯜ ꯌꯦꯡꯕꯩ ꯍꯥꯏ-ꯇꯥꯔꯒꯗꯤ ꯍꯣꯏ ꯍꯣꯏ ꯍꯣꯢ ꯍꯣꯢ ꯑꯗꯣ ꯐꯨꯠꯕꯣꯜ ꯌꯦꯡꯕꯩ ꯍꯥꯏꯇꯥꯥꯔꯒꯗꯤ ꯑꯩꯕꯨꯗꯤ ꯀꯩꯁꯨ ꯀꯩꯅꯣ ꯇꯧꯗꯦꯗ ꯌꯦꯡꯗꯦ ꯀꯌꯥ ꯀꯩꯅꯣ- ꯇꯧꯗꯕꯗꯣ ꯎꯝ
ꯎꯪ ꯎꯪ
ꯐꯔꯦ ꯅꯪꯖꯨ ꯊꯕꯛ ꯆꯤꯜꯂꯤ ꯃꯥꯜꯂꯦ ꯑꯗꯨꯗꯤ ꯑꯣ ꯇꯧꯔꯣ ꯇꯧꯔꯣ ꯑꯗꯨꯗꯤ ꯉꯥꯏꯍꯥꯛ ꯂꯩꯔ ꯑꯃꯨꯛ ꯁꯥꯟꯅꯔꯖ ꯀꯣꯟꯅ ꯑꯥ ꯊꯝꯃꯦꯊꯝꯃꯦ